ꯍꯥ
ꯍꯂꯣ ꯍꯜꯂꯣ
ꯇꯥꯔꯔꯕꯕꯥ
ꯇꯥꯔ ꯇꯥꯔꯦ
ꯈꯪꯛ ꯑꯩꯅ ꯇꯧꯕꯗꯅ ꯁꯨꯡꯌꯥ ꯌꯥꯗꯦ
ꯅꯦꯠꯅ ꯅꯠꯇꯦ ꯁꯤꯗꯤ ꯅꯦꯠꯅ ꯑꯣꯏꯔꯝ ꯃꯔꯣꯏꯅꯦ ꯀꯩꯩꯅꯃ ꯌꯥꯎꯝꯃꯅꯤ ꯑꯩꯒꯤꯗ ꯌꯥꯗꯕ ꯑꯃꯛꯇꯅ ꯌꯦꯡꯉꯒ
ꯑꯗꯨꯅꯅꯦ ꯑꯩꯅ ꯋꯥꯏ ꯐꯥꯏꯒꯤ ꯍꯥꯏꯔꯗꯤ ꯗ ꯥ ꯕꯕ꯭ꯂꯨꯗ ꯋꯥꯏ ꯐꯥꯏꯗꯣ ꯑꯩꯅ ꯁꯝꯃꯛꯑꯣꯅ ꯍꯥꯏꯈꯤꯕꯅꯦꯕ ꯃꯥꯏ ꯂꯦꯟ ꯀꯦꯕꯜꯗꯣ
ꯅꯍꯥꯟ ꯃꯣꯏ ꯃꯌꯨꯝ ꯂꯣꯏꯁꯤꯟꯕꯒꯤ ꯈꯔ ꯂꯧꯊꯣꯛꯑꯦ ꯍꯥꯏꯕꯅꯦꯕ ꯑꯗꯨꯗꯤ ꯂꯧꯊꯣꯛꯑꯝꯗꯣꯏꯔ ꯈꯪꯗ꯭ꯔꯦ ꯃꯥ ꯑ ꯑꯃꯝꯇꯗꯤ ꯌꯦꯡꯉꯛꯀꯦꯗꯤ ꯍꯥꯏꯕꯅꯦꯕ
ꯐꯤꯂꯝꯁꯨ ꯅꯨꯡꯉꯥꯏꯕ ꯑꯩꯁꯦꯀꯣ ꯒꯦꯝꯁꯨ ꯅꯨꯡꯉꯥꯏꯕ ꯑꯗꯨꯒ ꯋꯥꯔꯤ ꯁꯨ ꯁꯥꯍꯟꯅꯤꯡꯕ ꯄꯩꯁꯥꯁꯨ ꯇꯥꯅꯤꯡꯕ ꯑꯗꯒꯤ ꯍꯌꯦꯡ ꯍ ꯁꯤꯁꯨ ꯑꯃꯨꯛꯀꯟꯅ ꯑꯃꯨꯛ ꯍꯧꯒꯠꯇꯕ ꯌꯥꯗꯕ ꯄꯩꯁꯥ ꯈꯣꯕ ꯆꯠꯄꯒꯤ ꯑꯗꯒꯤ ꯑꯩꯁꯦ ꯐꯣꯟꯁꯨ ꯑꯃꯨꯛ ꯈꯟꯒꯗꯕ ꯍꯌꯦꯡꯒꯤꯁꯦ ꯐꯣꯟ ꯂꯩꯕꯒꯤ
ꯅꯪ ꯍꯌꯦꯡ ꯄꯩꯁꯥ ꯈꯣꯝ ꯂꯥꯛꯇꯣꯏꯔꯣ
ꯐꯖꯩꯅꯦ
ꯀꯅꯥ ꯀꯅꯥꯕꯨ ꯄꯤꯔꯛꯇꯣꯏꯅꯣ ꯈꯪꯗꯦ
ꯑꯣ
ꯑꯩꯔꯥ
ꯁꯣ
ꯑꯦ ꯀꯥꯡꯗꯨꯗꯕꯨ ꯄꯩꯁꯥ ꯀꯅꯥ ꯀꯅꯥ ꯄꯤꯔꯛꯀꯗꯣꯏꯅꯣꯠꯇꯣꯏꯗꯨꯕꯣ
ꯀꯩꯅꯣꯅ ꯃꯨꯉꯣꯟꯅ
ꯄꯤꯔꯛꯇꯧ ꯃꯥꯟꯗꯦꯍꯦ ꯅꯪ ꯍꯥꯡꯆꯤꯠ ꯑꯣꯏꯅ ꯆꯠꯀꯦ ꯆꯠꯂꯣ ꯌꯥꯗ꯭ꯔꯣ
ꯈꯪꯗꯦ ꯈꯪꯗꯦ ꯁꯣꯃꯣꯂꯥꯅ ꯂꯥꯛꯑꯣꯌꯦ
ꯑꯩꯅ ꯃꯃꯥꯡꯗ ꯇꯧꯕꯗꯨꯗꯤ ꯀꯥꯡ ꯅꯨꯃꯤꯠꯇꯨꯗꯤ ꯄꯩꯁꯥ ꯈꯣꯝꯗꯦ ꯑꯩꯗꯤ ꯀꯩꯅꯣꯒꯤ ꯑꯣꯏꯅ ꯁꯦꯝꯕꯈꯛꯀꯤ ꯑꯣꯏ ꯆꯠꯂꯦ ꯑꯗꯨꯁꯨ ꯌꯥꯝ ꯀꯨꯏꯗꯦ
ꯑꯁ ꯄꯣꯡ ꯏꯆꯥꯝꯗꯨꯅ ꯑꯩ ꯄꯨꯡ ꯇꯔꯨꯛꯇ ꯆꯠꯇꯣꯏꯅꯦ ꯄꯨꯡ ꯇꯔꯨꯛꯇ ꯆꯠꯇꯣꯏꯅꯦ ꯑꯗꯨꯒ ꯑꯩ ꯄꯨꯡ ꯅꯤꯄꯥꯟ ꯑꯗꯨꯋꯥꯏ ꯍꯜꯂꯑꯗꯣꯏꯅꯦ
ꯍꯥꯏꯗꯤ ꯊꯥꯖꯗꯕ ꯍꯥꯏꯗꯤ ꯃꯣꯏꯒꯤ ꯀꯩꯅꯣꯒꯤ ꯀꯥꯡꯕꯨꯁꯤꯡꯁꯦ ꯄꯩꯁꯥꯁꯦ ꯌꯥꯝ ꯄꯤꯅꯤꯡꯗꯕꯅꯦꯕ ꯈꯔ ꯑꯃꯕꯨꯗꯤ ꯌꯥꯝ ꯅꯨꯡꯉꯥꯏ ꯃꯣꯏꯗꯤ ꯃꯇꯝ ꯆꯥꯅ ꯆꯥ ꯄꯤꯗꯣ ꯈꯔ ꯑꯃꯅꯤ ꯄꯩꯁꯥꯁꯦ ꯂꯩꯔ ꯂꯩꯔꯒ ꯄꯤꯅꯤꯡꯗꯦꯕꯅꯤꯅ
ꯑ